ꯇꯥꯏꯌꯦ ꯍꯣꯏ ꯆꯈꯔꯦ
ꯎꯝ ꯀꯔꯤ ꯌꯦꯟꯁꯥꯡ ꯆꯕꯔꯣ
ꯃꯊꯦꯟꯗꯤ ꯌꯥꯝꯃꯦ ꯀꯥꯡꯁꯣꯏ ꯑꯦ ꯈꯥꯃꯦꯟ ꯈꯥꯃꯦꯟ ꯑꯆꯧꯕꯗꯣ ꯑꯗꯨ ꯀꯥꯡꯉꯧ ꯇꯧꯋꯦ ꯑꯣꯝꯂꯦꯠ ꯇꯧꯋꯦ ꯁꯧꯒ꯭ꯔꯤ ꯊꯣꯡꯉꯦ ꯉꯁꯤ ꯁꯥꯟꯗꯦꯟꯅꯤꯅ ꯑꯗꯨꯝ ꯏꯆꯝ ꯆꯝꯅ ꯆꯥꯈ꯭ꯔꯦꯗ
ꯑꯁ ꯂꯣꯏꯅ ꯑꯍꯥꯎꯕ ꯉꯥꯛꯇꯅꯦꯅꯦ ꯆꯥꯅꯤꯡꯈ꯭ꯔꯦ
ꯅꯣꯏꯗꯗꯤ ꯐꯪꯗꯕ꯭ꯔꯣ
ꯑꯈꯣꯏꯗꯨꯗꯤ ꯍꯣꯏ ꯀꯌꯥ ꯐꯪꯗ꯭ꯔꯦ
ꯍꯧꯖꯤꯛꯇꯤ ꯃꯁꯔꯨꯝ ꯃꯇꯝꯁꯨ ꯑꯣꯏꯌꯦ ꯉꯔꯥꯡꯗꯤ ꯃꯁꯔꯨꯝ ꯆꯥꯏꯑꯦ
ꯑꯣ ꯑꯁ ꯆꯥꯅꯤꯡꯈꯔꯦꯗ ꯅꯪꯅ ꯍꯥꯏꯔꯛꯄ ꯂꯣꯏꯅꯃꯛ
ꯋꯆꯥꯞꯇ ꯊꯥꯕꯤꯒꯦꯔꯣ
ꯌꯥꯏ ꯌꯥꯏ ꯋ
ꯑꯗꯨ ꯅꯪꯒꯤ ꯑꯦꯗ꯭ꯔꯦꯁ ꯄꯤꯕ ꯇꯥꯕ ꯑꯩꯈꯣꯏꯗ ꯀꯣꯝꯊꯣꯛꯄꯤꯗꯣ ꯌꯥꯝ ꯍꯧꯈ꯭ꯔꯦ ꯍꯧꯖꯤꯛ ꯃꯇꯝꯁꯦ ꯅꯣꯏꯗꯤ ꯁꯤ ꯁꯇꯤꯗ ꯂꯩꯕꯅꯤꯅ ꯐꯪꯂꯝꯔꯣꯏꯅꯦ
ꯑꯁ ꯁꯤꯇꯤꯗ ꯂꯩꯔꯁꯨ ꯑꯗꯨꯔꯣꯝꯗ ꯂꯩꯔꯗꯤ ꯐꯕ ꯑꯗꯨꯔꯣꯝꯗ ꯂꯩꯇꯕꯅꯤꯅ ꯁꯣꯝꯗꯗꯤ ꯐꯪꯗ꯭ꯔꯦꯅꯦ ꯌꯥꯝ ꯌꯨꯝꯒꯤ ꯇꯥꯏꯞꯇ ꯐꯪꯗ꯭ꯔꯦꯅꯦ
ꯑꯗꯨꯅ ꯑꯩꯈꯣꯏꯗꯤ ꯆꯤꯡꯒꯤ ꯆꯤꯡꯒꯤ ꯄꯣꯠ ꯆꯩꯁꯦ ꯂꯣꯏꯅ ꯐꯪꯉꯦꯕ
ꯎꯝ
ꯇꯟꯕꯨ ꯇꯟꯗꯗꯤ ꯑꯗꯨꯝ
ꯍꯣꯢ
ꯅꯣꯏꯗꯤ ꯀꯔꯤ ꯃꯊꯦꯜ ꯆꯥꯢꯌꯦ
ꯑꯩꯈꯣꯏꯁꯤ ꯍꯥꯏꯕꯗ ꯅꯣꯛꯅꯤꯡꯒꯗ꯭ꯔꯥ ꯊꯣꯡꯕ ꯍꯧꯗ꯭ꯔꯤ
ꯍꯣꯏꯅꯦ ꯃꯤ ꯊꯕꯛ ꯊꯕꯛꯅꯅꯦ ꯂꯩꯐꯝꯣꯝ ꯂꯩꯐꯝꯝꯗꯨꯅꯦꯕ
ꯍꯣꯏ ꯂꯩꯐꯝ ꯂꯩꯐꯝꯗꯇꯥꯥꯔꯦ
ꯎꯝ
ꯑꯗꯨꯏꯅ ꯅꯪ ꯍꯧꯖꯤꯛ ꯍꯥꯏꯔꯛꯄ ꯃꯌꯥꯝꯗꯣ ꯆꯥꯅꯤꯡꯕꯗꯣ ꯑꯁ
ꯆꯥꯕ ꯐꯪꯈꯤꯅꯤꯗ ꯑꯩꯈꯣꯏꯗ ꯑꯩꯈꯣꯏꯔꯣꯝꯗꯁꯨ ꯀꯣꯏꯔꯛꯄ ꯌꯥꯕꯅꯤ ꯌꯥꯕꯒꯤ ꯃꯇꯝꯁꯨ ꯂꯥꯛꯈꯤꯅꯤ
ꯀꯩꯅꯣ ꯈꯨꯟꯗ ꯂꯩ ꯈꯨꯟꯗ ꯂꯩꯔꯒꯗꯤ ꯑꯗꯨꯝ ꯆꯥꯏꯗ ꯆꯥꯕ ꯑꯗ ꯏꯃꯥꯅ ꯊꯣꯡꯉꯒꯀꯣ ꯑꯗꯨꯕꯨ
ꯑꯗꯨ ꯃꯇꯝꯁꯨ ꯂꯥꯛ ꯀꯅꯤꯗ
ꯍꯣꯏ ꯂꯥꯛꯇꯤ ꯂꯥꯛꯈꯤꯅꯤꯗꯨ ꯆꯠꯅꯤꯡꯃꯟꯗ ꯌꯥꯗ꯭ꯔꯦꯅꯦ
ꯀꯔꯤ ꯊꯕꯛꯄꯨ ꯇꯧꯕ꯭ꯔꯣ
ꯑꯩꯁꯤ ꯀꯩꯅꯣ ꯑꯣꯖꯥ ꯑꯣꯏꯅ ꯇꯧꯋꯦ ꯄ꯭ꯔꯥꯏꯚꯦꯠ ꯇꯀ
ꯌꯥꯝ ꯐꯩꯅꯦ ꯑꯩꯗꯤ ꯌ ꯌ ꯌ ꯗ ꯂꯩꯕ ꯊꯕꯛ ꯑꯣꯏꯅ ꯇꯧꯈ꯭ꯔꯦ ꯌꯨꯝꯗ ꯂꯩꯔꯒ ꯐꯤꯒꯨꯝ ꯁꯥꯕ ꯑꯗꯨꯃꯥꯏꯅ
ꯎꯝ
ꯑꯩꯈꯣꯏ ꯅꯨꯄꯤꯗꯤ ꯃꯄꯥꯟꯗ ꯊꯣꯛꯂꯒ ꯊꯕꯛ ꯇꯧꯔꯁꯨ ꯃꯤꯅ ꯉꯥꯡꯅꯩꯅ
ꯑꯦ ꯑꯗꯨꯕꯨꯗꯤ ꯉꯥꯡꯅꯤꯡꯂ ꯉꯥꯡꯁꯤꯅꯨꯅꯦ ꯑꯆꯨꯝꯕ ꯇꯧꯔꯗꯤ ꯌꯥꯔꯦꯗꯅ
ꯎꯝ ꯅꯪꯁꯨ ꯈꯪꯉꯤꯗꯨꯅꯤ ꯑꯩꯈꯣꯏ ꯂꯩꯐꯝꯗꯗꯤ ꯒꯣꯔꯃꯦꯟꯒꯤ ꯊꯕꯛ ꯅꯠꯇ꯭ꯔꯗꯤ ꯎꯄꯥꯏ ꯂꯩꯇꯦꯕ
ꯍꯣꯏ ꯍꯣꯏ
ꯏꯟꯗꯁꯇ꯭ꯔꯤꯒꯨꯝꯕꯁꯨ ꯂꯩꯇꯕꯅꯤꯅ ꯎꯄꯥꯏ ꯂꯩꯇꯦ
ꯍꯣꯏ ꯍꯣꯏ
ꯐꯤꯁ ꯐꯤ ꯁꯥꯔꯒ ꯌꯣꯟꯕ ꯅꯠꯇ꯭ꯔꯗꯤ ꯎꯄꯥꯏ ꯂꯩꯇꯦ ꯃꯤꯅ ꯑꯣꯗꯔ ꯇꯧꯕ ꯉꯥꯏꯕ
ꯑ
ꯑꯦꯛꯁꯇ꯭ꯔꯥ ꯐꯧꯅꯤꯡꯗꯤ ꯑꯣꯗꯔ ꯇꯧꯗ꯭ꯔꯁꯨ ꯁꯥꯔꯒ ꯌꯣꯟꯕ ꯑꯗꯨꯒꯨꯝꯅꯤ ꯊꯕꯛ ꯇꯧꯈ꯭ꯔꯦ ꯑꯩꯈꯣꯏꯗꯤ
ꯌꯥꯏꯗ ꯌꯥꯏꯗ ꯑꯗꯨ ꯌꯥꯝ ꯀꯩꯅꯣ ꯇꯧꯋꯦꯗ ꯑꯗꯨꯃꯥꯏꯅ ꯇꯧꯕꯗꯣ
ꯎꯝ
ꯍꯣꯏ ꯍꯣꯏ ꯑꯗꯨ ꯀꯗꯥꯏ ꯋꯥꯏꯗ ꯂꯩꯕ꯭ꯔꯣ ꯅꯪ ꯈꯨꯟꯒꯨꯝꯕ ꯑꯣꯏꯕ꯭ꯔꯣ
ꯍꯣꯏ ꯈꯨꯟꯒꯨꯝꯅꯦ
ꯑꯣ
ꯑꯗꯨꯒꯨꯝ ꯈꯪꯅꯤꯡꯗꯤ ꯄꯔꯁꯅꯦꯜ ꯑꯣꯏꯅ ꯁꯥꯟꯅꯁꯦ
ꯈꯨꯟꯗ ꯂꯩꯕꯁꯨ ꯅꯨꯡꯉꯥꯏꯅ ꯆꯥꯕ ꯊꯛꯅꯤꯉꯥꯏꯒꯤꯗꯤ ꯑꯗꯨꯝ ꯂꯣꯏꯅ ꯐꯪꯅꯤꯅ ꯏꯪꯈꯣꯜꯗ ꯑꯣꯏꯒꯦꯔꯥ ꯆꯤꯡꯗ ꯑꯣꯏꯒꯦꯔꯥ ꯂꯣꯏꯅ ꯐꯪꯕꯗ ꯑꯗꯨꯝ ꯅꯨꯡꯉꯥꯏꯅꯀꯣ
ꯕ꯭ꯂꯣꯛꯀꯦꯠ ꯃꯇꯝꯗꯗꯤ ꯌꯥꯝ ꯐꯩꯌꯦ ꯊꯨꯝꯒ ꯊꯨꯝꯒ ꯁꯥꯀ ꯃꯣꯔꯣ ꯀꯂ ꯍꯥꯏꯗꯤ ꯌꯥꯔꯦ
ꯍꯣꯏ ꯑꯩꯈꯣꯏ ꯑꯃꯨꯛ ꯇ꯭ꯔꯥꯏꯕꯦꯜꯒꯤꯗꯤ ꯃꯣꯔꯣꯛ ꯃꯠꯂꯗꯤ ꯃꯣꯔꯣꯛ ꯃꯦꯠꯇ꯭ꯔꯗꯤ ꯆꯥꯛ ꯆꯥꯅꯤꯡꯗꯦ ꯍꯥꯏꯕꯗꯨ ꯑꯗꯨ ꯇꯥꯔꯦꯅꯦ
ꯆ
ꯑꯩꯕꯨꯣ ꯍꯣꯏ ꯍ ꯍ
ꯑꯩꯈꯣꯏꯗꯤ ꯆꯥꯛ ꯆꯥꯛꯀ ꯃꯣꯔꯣꯛꯀ ꯊꯨꯝꯒ ꯂꯩꯔꯗꯤ ꯌꯥꯔꯦꯕ ꯑꯇꯣꯞꯄ ꯃꯅꯥ ꯃꯁꯤꯡꯗꯤ ꯆꯤꯡꯗ ꯆꯜꯂꯒ ꯃꯥꯏ ꯒꯤ ꯃꯨꯟꯁꯨꯟꯒꯤ ꯃꯇꯝ ꯑꯣꯏꯅ ꯑꯗꯨꯝ ꯐꯪꯉꯤꯗꯨꯅ
ꯍꯣꯏ ꯍꯣꯏ ꯑꯩꯒꯤ ꯁꯤꯒꯤ ꯂꯩꯐꯝꯁꯤꯗ ꯑꯩꯅ ꯃꯣꯔꯣꯛ ꯎ ꯃꯣꯔꯣꯛꯇꯨ ꯑꯗꯨꯝ ꯂꯩꯕ
ꯑꯣ
ꯂꯩꯕ ꯅꯨꯃꯤꯠꯁꯤꯗ ꯑꯁ ꯑꯁꯤꯗꯤ ꯌꯥꯝ ꯁꯥꯕꯅꯦ ꯅꯪ ꯆꯥꯕ ꯉꯝꯃꯣꯏ ꯁꯤꯅꯦꯗ
ꯑꯥ
ꯑꯩꯅ ꯑꯦ ꯇꯨꯃꯤꯟ ꯄꯔꯣ ꯑꯩꯈꯣꯏ ꯑꯗꯨ ꯑꯁ ꯃꯥꯁꯦ ꯍꯥꯏꯌꯦ ꯑꯃꯨꯛꯀ ꯑꯁ ꯅꯪ ꯆꯕꯝꯃꯣꯏꯀꯣ ꯅꯪ ꯍꯡꯉꯣ ꯅꯪ ꯆꯥꯕ ꯉꯝꯃꯣꯏꯅ ꯍꯥꯏ ꯑꯗꯨ ꯍꯟꯗꯛꯇꯤ ꯅꯨꯡꯇꯤ ꯂꯧꯕꯅꯦꯅ ꯃꯥꯁꯤꯦ ꯉꯛꯈ꯭ꯔ ꯃꯥꯜꯂꯦ ꯑꯩꯕꯨꯣ
ꯑꯣ
ꯐꯖꯅ ꯆꯥꯗꯤ ꯆꯥꯔ ꯃꯥꯂ ꯀꯣꯅ ꯍꯥꯏꯔꯤ
ꯎꯝ ꯃꯣꯔꯣꯛ ꯆꯥꯗ꯭ꯔꯁꯨ ꯐꯠꯇꯦꯗ ꯗꯥꯏꯖꯦꯁꯟ ꯇꯧꯕ ꯉꯝꯗꯦꯕ
ꯍꯣꯏ ꯍꯣꯏ ꯍꯣꯏ
ꯍꯥꯟꯅ ꯑꯩꯈꯣꯏꯁꯨ ꯑꯗꯨꯝ ꯄꯦꯛ ꯇꯧꯔꯒ ꯄꯨꯝꯅꯦ ꯑꯩꯈꯣꯏꯁꯨ ꯃꯄꯥꯟꯗ ꯂꯩꯔꯝꯃꯦꯕ ꯑꯩꯁꯨ ꯑꯗꯨꯒ ꯍꯟꯗꯛ ꯉꯥꯔꯤꯒꯨꯝꯕ ꯃꯣꯔꯣꯛꯀꯨꯝꯕ ꯑꯗꯨꯝ ꯁꯦꯝꯂꯒ ꯐꯖꯅꯀꯣ ꯑꯗꯨꯝ ꯄꯨꯝꯅꯦꯕ ꯍꯥꯎꯕꯅꯦ ꯁꯣꯝꯗꯒꯤ ꯆꯥꯛ ꯌꯦꯟꯁꯥꯡ ꯄꯨꯔꯛꯄ ꯊꯣꯡꯉꯨꯔꯁꯨ ꯊꯣꯡꯕꯁꯦ ꯌꯥꯝ ꯍꯕꯅꯦ ꯑꯥꯗ ꯆꯥꯕꯁꯤꯗꯤ
ꯎꯝ ꯍ ꯍꯣꯏ ꯍꯥꯎꯗ ꯍ ꯅꯪ ꯉꯁꯥꯏ ꯑꯗꯨꯅꯦ ꯅꯪꯅ ꯍꯥꯏꯔꯛꯄꯗꯨꯗꯤ ꯑꯁ ꯑ ꯋꯥꯈꯟꯗꯣ ꯋꯥꯈꯟꯗꯣ ꯌꯨꯝ ꯂꯣꯝ ꯌꯥꯎꯔꯒ ꯑꯃꯨꯛꯀ
ꯑꯗꯨꯝ ꯗ꯭ꯔꯥꯏꯚ ꯐꯖꯅ ꯇꯧꯔꯒ ꯑꯗꯨꯝ ꯊꯥꯕ ꯌꯥꯝꯅꯦ
ꯍꯣꯏ ꯁꯧꯒ꯭ꯔꯤꯗꯤ ꯐꯪꯗꯤ ꯐꯪꯉꯦ ꯁꯤꯗꯁꯨ
ꯑꯣ ꯍꯥꯎꯔꯝꯃꯅꯤ ꯑꯗꯨꯗꯤ ꯑꯩꯈꯣꯏꯁꯨ
ꯍꯥꯏ
ꯑꯩꯈꯣꯏꯁꯨ ꯍꯥꯟꯅ ꯈꯪꯉꯝꯃꯦꯕ ꯃꯍꯥꯎꯗꯣ
ꯎꯝ ꯑꯗꯨ ꯑꯩꯈꯣꯏꯅ ꯑꯩꯅ ꯀꯌꯥ ꯃꯣꯏꯒꯤ ꯁꯥꯎꯒ꯭ꯔꯤꯗꯨꯣ ꯍꯡꯉꯒ ꯑꯩꯈꯣꯏꯗꯤ ꯏꯪꯈꯣꯜꯗ ꯍꯧꯔ ꯑꯗꯨꯝ ꯍꯦꯛꯅꯦ
ꯍꯣꯏ ꯈꯨꯗꯛꯇ ꯍꯦꯛꯄꯅ ꯍꯥꯎꯋꯦꯕ
ꯑꯗꯣ ꯃꯣꯏꯅ ꯌꯣꯠꯂꯤꯕꯗꯨ ꯑꯁ ꯀꯌꯥ ꯐꯖꯁꯨ ꯐꯖꯗꯕ ꯑꯗꯨꯃꯥꯏꯅ ꯇꯧꯅꯦ ꯑꯗꯨꯒꯤ ꯆꯥꯅꯤꯡꯗꯕ ꯎꯝ ꯁꯧꯒ꯭ꯔꯤꯇꯤ ꯀꯔꯃꯥꯏ ꯀꯔꯃꯥꯏꯅ ꯊꯣꯡꯕ꯭ꯔꯣ ꯅꯣꯏꯗꯤ
ꯈꯣꯏꯔꯣ ꯀꯩꯅꯣ ꯁꯣꯌꯥꯕꯤꯟꯒꯨꯝ ꯁꯣꯌꯥꯕꯤꯟ ꯀꯪꯍꯜꯂꯒ ꯑꯗꯨꯒꯨꯝ ꯍꯥꯞꯄ ꯍꯥꯞꯄ ꯑꯗꯨꯒ ꯁꯥ ꯑꯀꯪꯕꯒꯨꯝ ꯍꯥꯞꯄ
ꯑ
ꯑꯗꯨꯃꯥꯏꯅ ꯇꯤꯜꯍꯧꯒꯨꯝꯕ ꯆꯅꯝꯒꯨꯝꯕ ꯍꯥꯞꯂꯒꯀꯣ ꯃꯤ ꯃꯤ ꯑꯇꯣꯞꯄꯗꯤ ꯁꯧꯔꯤ ꯈꯛꯇ ꯊꯣꯡꯕꯁꯨ ꯌꯥꯎꯋꯦꯕ ꯁꯥ ꯀꯝꯕ ꯂꯩ ꯂꯩꯗꯗꯤ ꯁꯥ ꯀꯝꯕ ꯂꯩꯗꯗꯤ ꯍꯥꯏꯗꯤ ꯁꯣꯌꯥꯕꯤꯟꯒꯨꯝꯕ ꯍꯥꯞꯄ
ꯑꯥ ꯍꯥꯎꯇꯦꯗ ꯁꯧꯔꯤ ꯉꯛꯇ ꯊꯣꯡꯗꯦ ꯍꯥꯎ
ꯍ ꯍꯣꯏ ꯍꯥꯎꯗꯦ ꯑꯂꯨ ꯑꯜꯂꯨꯒ ꯈꯔ ꯍꯥꯞꯄ ꯑꯗꯨꯃꯥꯏꯅꯀꯣ
ꯎꯝ ꯑꯗꯨ ꯀꯥꯡꯁꯣꯏꯒꯤ ꯃꯑꯣꯡꯗ ꯐꯖꯅ ꯑꯂꯨ ꯍꯥꯞꯄ ꯀꯩꯅꯣ ꯍꯥꯞꯄ ꯇꯦꯜ ꯍ ꯁꯣꯏꯗꯟꯕ ꯏ ꯇꯧꯔꯗ ꯍꯥꯎ
ꯁꯧꯒ꯭ꯔꯤ ꯊꯣꯡꯕ ꯍꯩꯇꯕꯁꯨ ꯂꯩ ꯍꯩꯕꯁꯨ ꯂꯩꯑꯗ
ꯑ
ꯃꯤ ꯃꯤ ꯈꯨꯠꯇ ꯂꯩꯔꯦ ꯍꯋꯥ ꯈꯥꯟꯒꯦ ꯍꯥꯏ ꯗ ꯍꯋꯥ ꯈ ꯈꯪꯒꯦ ꯍꯥꯏꯔꯗꯤ ꯈꯨꯠ ꯂꯦꯡꯕ ꯇꯥꯕ ꯀꯩꯅꯣ ꯂꯣꯟꯕꯒꯨꯝꯁꯨ ꯍꯥꯞꯄ
ꯆꯨꯝꯃꯦ ꯆꯨꯝꯃꯦ
ꯈꯨꯠꯂꯦꯡꯗꯗꯤ ꯀꯗꯥꯏꯗ ꯍꯥꯎꯒꯅꯤ
ꯎꯝ
ꯁꯨꯄꯤꯗꯤꯀꯣ ꯇꯟꯕꯨ ꯇꯟꯗꯗꯤ ꯌꯦꯟꯖꯥꯡ ꯅꯥꯄꯤ ꯁꯦꯝꯕꯗ ꯑꯗꯨꯝ ꯐꯪꯉꯦ ꯇꯟꯗꯦ ꯍꯥꯏꯕ ꯈꯨꯠ ꯂꯦꯡꯗꯗꯤ ꯍꯥꯎꯗ꯭ꯔꯦꯕ
ꯑ ꯍꯣꯏ ꯆꯃꯦ ꯑꯩꯁꯨ ꯆꯥꯛ ꯌꯦꯟꯁꯥꯡ ꯊꯣꯡꯕ ꯍꯩꯇꯅꯦ ꯍꯥꯟꯅ ꯑꯩꯒꯤ ꯏꯃꯥꯟꯅꯕ ꯑꯃ ꯂꯩꯕ
ꯑꯣ
ꯅꯨꯄꯥ ꯑꯃ ꯂꯩꯕ ꯃꯥꯗꯨ ꯑꯁ ꯃꯥꯅ ꯊꯣꯡꯕ ꯍꯥꯏꯩꯕꯁꯤꯗꯤ ꯍꯤꯡꯕ ꯅꯨꯡꯉꯥꯏꯕ ꯁꯤꯗꯤ ꯃꯥꯅ ꯆꯥꯛ ꯀꯧꯕ ꯈꯣꯠꯄ ꯇꯧꯕꯗꯨꯀꯣ ꯑꯗꯨ ꯆꯥꯛ ꯀꯧꯕꯁꯤꯗ ꯑꯗꯨꯝ ꯑꯩꯈꯣꯏ ꯃꯅꯥꯏꯕ ꯀꯩꯅꯣꯗꯣ ꯔꯨꯝꯗꯨꯗꯤ ꯑꯗꯨ ꯀꯥꯗ ꯑꯗꯨꯝ ꯈꯔ ꯂꯥꯞꯅ ꯈꯔ ꯂꯥꯞꯅ ꯋꯥꯅꯤ ꯑꯗꯨ ꯃꯥꯅ ꯆꯞ ꯀꯧꯔꯗꯤ ꯑꯩ ꯆꯥꯛ ꯊꯣꯡꯕ ꯍꯧꯔꯒꯦꯀꯣ ꯍꯥꯏꯅ ꯆꯠꯄꯁꯤ ꯄꯨꯡ ꯑꯃꯒꯤ ꯃꯅꯨꯡꯗ ꯂꯣꯏꯅ ꯂꯣꯏꯁꯤꯜꯂꯀꯣ ꯃꯊꯦꯟ ꯃꯊꯦꯜ ꯂꯣꯏꯁꯤꯜꯂ ꯊꯝꯂꯝꯅꯤꯕ
ꯑꯥ ꯑꯩꯁꯨꯅꯦ ꯃꯊꯦꯜ ꯑꯃ ꯑꯃꯗꯤ ꯊꯣꯡꯕ ꯍꯩꯇꯦ ꯑꯗꯨꯝ ꯊꯣꯡꯒꯦ ꯊꯣꯡꯒꯦ ꯍꯥꯏꯔꯗꯤ ꯃꯊꯦꯜ ꯑꯍꯨꯝꯒꯨꯝꯕ ꯁꯥ ꯊꯣꯡꯡꯂ꯭ꯔꯁꯨ ꯀꯩꯅꯣ ꯁꯧꯒ꯭ꯔꯤ ꯑꯃ ꯁꯥꯎꯅꯤ ꯆꯝꯐꯨꯠ ꯑꯃ ꯀꯝꯄꯜꯁꯔꯤ ꯁꯥ ꯊꯣꯡꯉꯁꯨ ꯍꯥꯎꯗꯕ ꯃꯤ ꯂꯩꯅꯩ
ꯍꯣꯏ ꯑꯗꯨꯅꯦ
ꯑꯗꯣ ꯍꯥꯞꯄ ꯍꯥꯞꯄ ꯆꯥꯅꯕ ꯍꯥꯞꯇ꯭ꯔꯗꯤꯀꯣ ꯍꯥꯎꯗꯦꯕ ꯎ
ꯑꯁ ꯅꯣꯡꯃꯣꯏꯂꯞ ꯆꯄ ꯇꯥꯔꯦꯗ ꯆꯥꯛ ꯐꯖꯅ ꯀꯧꯔꯣꯗ
ꯀꯧꯒꯦ
ꯎꯝ ꯁꯥꯒꯨꯝꯗꯨꯗꯤ ꯑꯩꯅ ꯑꯗꯨꯝ ꯂꯩꯔꯒꯦ ꯀꯥꯏꯗ ꯅꯪꯒꯤ ꯑꯋꯥꯠ ꯋꯥꯠꯄꯗꯨꯗꯤ ꯑꯩꯅ ꯑꯗꯨꯝ ꯂꯩ ꯊꯤꯔꯒꯦ ꯑꯗꯨꯕꯨ ꯊꯣꯡꯗꯨꯗꯤ ꯅꯪꯅ
ꯎꯝ ꯑꯩꯈꯣꯏꯗꯤ ꯃꯈꯥꯗ ꯏꯪꯈꯣꯜ ꯂꯩꯌꯦꯕ ꯁꯥ ꯊꯣꯡꯂꯁꯨ ꯍꯥꯞꯅꯉꯥꯏ ꯁꯥꯃꯨꯔꯣꯏꯒꯨꯝꯕ ꯂꯩꯌꯦꯕ
ꯍꯣꯏ
ꯁꯥ ꯊꯣꯡꯡꯂꯁꯨ ꯁꯥ ꯃꯔꯣꯏꯒꯨꯝꯕ ꯖꯤꯟꯖꯔꯒꯨꯝꯕ ꯍꯥꯞꯇꯔꯗꯤꯍꯥꯎꯗꯦꯕ
ꯍꯣꯏ ꯆꯨꯝꯃꯦ ꯆꯨꯝꯃꯦ ꯎꯝ
ꯑꯩꯗꯤ ꯑꯩ ꯌꯨꯝ ꯃꯨꯊ꯭ꯔꯨꯕꯤꯁꯨ ꯂꯩꯑ ꯀꯨꯝꯁꯤꯁꯨ ꯎ ꯄꯥꯝꯕꯤ ꯑꯅꯤ ꯄꯥꯜꯂꯦ ꯍꯀꯨꯝꯗꯤ ꯃꯈꯛꯇ ꯄꯥꯟꯕ ꯀꯨꯝꯁꯤꯗꯤ ꯑꯅꯤꯃꯛ ꯄꯥꯜꯂꯦ
ꯑꯆꯥ
ꯑꯗꯨꯒꯨꯝꯕꯁꯨ ꯈꯨꯗꯛ ꯈꯨꯗꯛꯇ ꯌꯦꯛꯂꯒ ꯍꯥꯞꯄꯗꯤ ꯌꯥꯝ ꯍꯥꯎꯋꯦꯕ ꯃꯨꯛꯊꯨꯔꯕꯤꯖ ꯑꯣ ꯃꯨꯛꯊꯨꯔꯕꯤꯖ ꯀꯨꯃꯜ ꯂꯗꯤ ꯍꯥꯎꯔꯛꯇꯦꯕ ꯃꯅꯝꯗꯣ ꯅꯣꯏꯔꯣꯝꯗ ꯆꯥꯅꯕ ꯄꯨ꯭ꯔꯥ
ꯂꯣꯏ ꯆꯥꯢꯗ ꯀꯣꯏꯁꯨ ꯂꯣꯏꯅ ꯆꯥꯢꯦꯗ ꯀꯣꯏꯁꯨ ꯆꯥꯕꯗ ꯑꯗꯨꯒ ꯏꯃꯥꯗꯨꯣ ꯇꯥꯡꯈꯨꯜ ꯑꯣꯏꯕꯅꯤꯅꯀꯣ ꯍꯦꯟꯅ ꯆꯥꯏ ꯑꯃꯨꯛꯀꯁꯨ ꯑꯩꯈꯣꯏꯅ ꯀꯛꯆꯦꯡꯒꯨꯝꯕ ꯏꯃꯥꯗꯤ ꯀꯛꯆꯦꯡꯁꯨ ꯆꯥ ꯆꯥꯥꯢꯌꯦ ꯀꯔꯤꯔ ꯈꯪꯗꯦꯅꯦ
ꯑꯁ ꯀꯛꯆꯤꯡ ꯑꯣꯏꯔꯁꯨ ꯀꯃꯟ ꯀꯛꯆꯤꯡ ꯑꯣꯏꯔꯝꯔꯣꯏ ꯑꯇꯣꯞꯄ ꯑꯦ ꯆꯥꯕ ꯌꯥꯕ ꯂꯩꯕꯅꯦ
ꯍꯣꯏ ꯍꯣꯏ
ꯑꯗꯨ ꯃꯥꯒꯤ ꯃꯔꯨꯝꯗꯣ ꯆꯥꯕ ꯍꯥꯎꯕꯅꯦꯕ ꯑꯗꯨ ꯃꯇꯝꯁꯨ ꯂꯩꯕꯅꯦ ꯑꯗꯨ ꯀꯛꯆꯦꯡ ꯇꯣꯉꯥꯟꯕꯅꯦ ꯑꯁꯦꯡꯕ ꯃꯤ ꯑꯁꯦꯡꯕ ꯑꯩꯈꯣꯏꯅ ꯑꯗꯨꯝ ꯎꯕ ꯀꯛꯆꯦꯡꯗꯨ ꯅꯠꯇꯦ
ꯍꯣꯏ ꯍꯣꯏ ꯍꯣꯏ ꯎꯝ ꯏꯃꯥꯅ ꯍꯥꯏ ꯍꯥꯏꯔꯅ ꯑꯁ ꯅꯪꯁꯤ ꯃꯤ ꯀꯩꯅꯣ ꯇꯧꯕ ꯑꯩꯈꯣꯏꯅ ꯂꯧꯕꯗ ꯀꯌꯥꯃꯨꯛ ꯋꯥꯕ꯭ꯔꯥ ꯀꯌꯥꯃꯨꯛ ꯋꯥꯅ ꯂꯧꯕ꯭ꯔꯥ ꯅꯪ ꯈꯪꯁꯨ ꯈꯪꯗꯦꯅ ꯍꯥꯏ ꯍꯥꯏꯔꯅꯤ ꯃꯥꯅ ꯎ ꯄꯥꯝꯕꯤ ꯌꯥꯝ ꯋꯥꯡꯅ ꯂꯩꯕ
ꯍꯣꯏ ꯍꯣꯏ ꯎꯄꯥꯝꯕꯤꯗꯀꯣ ꯃꯣꯏ ꯃꯔꯨꯞ ꯝ ꯀꯩꯅꯣ ꯇꯧꯔ ꯂꯩꯕ ꯃꯣꯏꯗꯣ
ꯎꯝ ꯑ ꯁꯤꯜꯂꯦꯅꯦ ꯑꯗꯨꯕꯣ ꯈꯔ ꯈꯔ ꯁꯤꯜꯂꯦꯅꯦ
ꯎꯝ ꯑꯩꯁꯨ ꯑꯃꯛꯈꯛꯇꯤ ꯆꯥꯈ꯭ꯔꯦ ꯑꯗꯣ ꯑꯩꯈꯣꯏ ꯑꯁꯤ ꯎꯝ ꯑꯩꯈꯣꯏ ꯈꯨꯟꯗꯗꯤ ꯂꯩꯇꯦꯕ ꯃꯤ ꯈꯨꯟꯗ ꯂꯩꯕ ꯑꯣ ꯂꯩꯕ ꯃꯐꯝ ꯂꯩꯕꯅꯤ ꯍꯣꯏ ꯑꯏꯪꯕ ꯖꯒꯥ ꯃꯐꯝꯗꯗꯤ ꯂꯩꯇꯦ ꯑꯁꯥꯕ
ꯑ ꯍꯣꯏ ꯍꯣꯏ ꯑꯗꯨꯃꯥꯏꯅ ꯇꯧꯔꯕꯅꯦ ꯎꯝꯝ ꯀꯩꯅꯣꯒꯨꯝꯗꯤ ꯆꯥꯕ꯭ꯔꯣ ꯍꯋꯥꯏꯒꯨꯝꯗꯤ ꯆꯥꯕ꯭ꯔꯣ ꯈꯣꯏꯗꯦ ꯍꯉꯋꯥꯣꯏꯁꯨ ꯆꯝꯅ ꯍꯥꯏ
ꯎꯝ ꯃꯣꯏꯗꯤ ꯑꯩꯈꯣꯏ ꯌꯨꯝ ꯑꯩꯈꯣꯏ ꯌꯨꯝꯗꯤꯀꯣ ꯂꯧꯕꯨꯛ ꯃꯅꯥꯛ ꯈꯥꯛꯅꯦꯕ ꯑꯁ ꯅꯨꯡꯗꯥꯡꯗꯗꯤ ꯍꯪꯉꯣꯏ ꯃꯔꯤꯗ ꯀꯦꯖꯤ ꯑꯃ ꯍꯦꯟꯕ ꯌꯥꯝ ꯌꯥꯝ ꯆꯥꯎꯕ ꯂꯩꯕ ꯃꯔꯦ ꯍꯪꯉꯣꯏ ꯑꯗꯣ ꯑꯩꯈꯣꯏꯗꯤ ꯅꯨꯄꯤ ꯑꯣꯏꯕ ꯅꯤꯅ ꯅꯨꯡꯗꯥꯡꯗ ꯊꯣꯛꯂꯒ ꯍꯥꯞꯄꯁꯤ ꯎꯄꯥꯏ ꯂꯩꯇꯦ ꯐꯕ ꯉꯝꯗꯦꯕ